ꯑꯗꯨ꯭ꯔꯣ
ꯇꯥꯔꯦ ꯇꯥꯔꯦ
ꯑꯥ ꯀꯩ ꯑꯣꯏꯏꯁꯒꯦ ꯐꯇꯪꯅ
ꯀꯔꯝꯕꯔꯝꯗ ꯆꯁꯦꯕ
ꯎꯝ ꯎꯝ
ꯍꯂꯣ ꯅꯪꯅ ꯁꯥꯟꯅꯅꯤꯡꯕ ꯍꯤꯔꯝꯗ ꯑꯩ ꯁꯥꯔꯛꯇꯅꯦ ꯑꯩꯅ ꯑꯃꯨꯛ ꯅ ꯅ ꯂꯩꯁꯨ ꯃꯥꯗ ꯀꯩꯕꯥ ꯑꯩꯅꯥ ꯉꯍꯥꯟꯒꯩ ꯌꯦꯡꯒꯦ ꯍꯥꯏꯕꯥ ꯁꯤꯃꯥ ꯗꯣ ꯁꯤꯃꯥ
ꯎꯝ
ꯑꯩ ꯍꯧꯖꯤꯛꯀꯥꯟꯗꯤ ꯀꯩꯅꯣ ꯑꯩꯅ ꯌꯦꯡꯉꯤꯁꯦ ꯀꯣꯔꯤꯌꯥ ꯀꯣꯔꯤꯌꯥ ꯗ꯭ꯔꯃꯥꯕꯨꯗꯤ ꯑꯣꯏꯗꯣꯏꯅꯦꯕꯀꯣ
ꯎ
ꯎꯝ ꯗꯔ꯭ꯃꯥ ꯑꯣꯏꯔꯁꯨ ꯋꯔꯤꯗꯤ ꯗꯥꯏꯔꯦꯠ ꯂꯕ ꯀꯤ ꯂꯞꯇ ꯅꯠꯇꯕꯤꯗ ꯑꯩꯅ ꯌꯦꯡꯉꯤꯁꯦ ꯁꯨꯝ ꯑꯦꯛꯁꯟꯒꯨꯝꯕ ꯌꯥꯎꯕ ꯑꯗꯒꯤ ꯍꯣꯏ ꯂꯞꯁꯨ ꯌꯥꯎꯕꯨꯗꯤ ꯌꯥꯎꯋ ꯑꯗꯨꯑꯣꯏꯁꯨ ꯑꯅꯝꯕꯅ ꯑꯦꯛꯁꯟ ꯑꯅꯝꯕ ꯑꯗꯨꯝꯕ ꯅꯪ ꯁꯨꯛꯌꯦꯡ ꯌꯦꯡꯗꯔꯣ
ꯌꯦꯡꯗꯦ
ꯌꯥ ꯀꯩꯅꯣꯗꯨ ꯁꯨ ꯀꯩꯕ ꯕ꯭ꯔꯠ ꯍꯥꯞꯅꯥꯕ꯭ꯔꯥ
ꯑ ꯑꯗꯨ ꯅꯨꯡꯉꯥꯏꯇꯔꯣꯗꯣ
ꯅꯨꯡꯉꯥꯏ ꯑꯗꯨ ꯋꯤꯛꯈ꯭ꯌꯨꯖꯨ ꯅꯨꯡꯉꯥꯏ ꯎ ꯍꯧꯖꯤꯛ ꯑꯃ ꯌꯦꯡꯉꯤꯌꯦ ꯇꯔꯤꯒꯔ ꯑꯅ ꯑꯗꯨꯁꯨ ꯍꯧꯔꯛꯄꯗ ꯉꯥꯏꯔꯤ ꯑꯗꯨꯝ ꯅꯨꯡꯉꯥꯏ ꯑꯅꯤꯇꯪꯁꯨꯗ ꯉꯥꯏꯔꯤ ꯍꯟꯗꯛ ꯑꯅꯧꯕ ꯑꯃ ꯊꯣꯛꯂꯛꯄꯗꯣ ꯀꯩꯕ ꯍꯥꯥ
ꯑꯦꯖꯦꯟ ꯀꯤꯝ ꯇꯥꯂꯗ ꯅꯨꯡꯉꯥꯏ
ꯑꯦꯖꯦꯟ ꯀꯤꯝ ꯁ꯭ꯀꯨꯜ ꯀꯩꯅꯣ ꯇꯧꯕꯩꯗꯣ ꯅꯠꯇ꯭ꯔꯣ ꯑ ꯈꯪꯉꯦ ꯈꯪꯉꯦ ꯃꯥꯏ ꯅꯨꯄꯤꯀꯩꯅꯣ ꯇꯧꯕꯗꯣ ꯅꯠꯇꯦ ꯃꯆꯥꯄꯤ ꯍꯥꯏꯗꯤ ꯀꯩꯅꯣ ꯃꯆꯥ ꯑꯣ ꯑꯦꯖꯦꯟ ꯀꯤꯝ ꯗꯤꯇꯦꯛ ꯑ ꯑꯦꯖꯦꯟ ꯀꯤꯝ ꯔꯤꯌꯦꯛꯇꯤꯚꯦꯇꯦꯠ ꯍꯥꯏꯕ꯭ꯔꯥ ꯀꯩꯅꯣ ꯑꯗꯣ ꯢꯄꯤꯁꯣꯠ ꯑꯅꯤꯇ ꯉꯥꯏꯔꯤꯕꯅꯦ ꯑꯗꯨ ꯀꯌꯥ ꯁꯨꯔꯒꯦ ꯑꯗꯨꯗ ꯑꯅꯤ ꯑꯅꯤꯇꯪ ꯅꯠꯇ꯭ꯔꯁꯨ ꯁꯨꯒꯤꯗ ꯉꯥꯢꯍꯧꯔꯤꯕꯅꯤꯗ ꯍꯌꯦꯡ ꯑꯍꯨꯝ ꯁꯨꯗꯣꯢ ꯑꯣꯢꯔꯝ ꯑꯣ ꯑꯦꯖꯦꯟ ꯀꯤꯝ ꯔꯤꯑꯦꯛꯇꯤꯚꯦꯇꯦꯠꯗꯨꯒ ꯀꯩꯅꯣ ꯑ ꯀꯩꯅꯣ ꯁ꯭ꯀꯨꯜ ꯀꯩꯅꯣꯝꯃ ꯍꯥꯏꯅꯤꯅꯦ ꯑꯃꯁꯨ ꯂꯩꯕꯅꯤꯅꯦ ꯑꯗꯨꯁꯨ ꯅꯨꯡꯗꯤ ꯅꯨꯡꯉꯥꯏꯕꯅꯦ ꯎꯝ
ꯀꯦꯅꯣꯗꯣ ꯀꯩꯕ ꯎꯝ
ꯀꯩꯅꯣꯝ ꯍꯥꯏꯅꯤꯅꯦ ꯑꯩꯁꯨ ꯀꯥꯎꯔꯦ ꯎꯔꯗꯤ ꯈꯪꯅꯤ
ꯀꯩꯅꯣꯗꯤ ꯌꯦꯡꯉꯣ ꯑ ꯑꯥꯏ ꯁꯣꯗꯦ ꯃꯨꯕꯤꯗꯣ ꯁꯤꯃꯥꯗꯣ
ꯍꯥꯥ ꯑꯥꯏ ꯁꯣ ꯗ ꯗꯦꯕꯤꯜ ꯍꯥꯏꯅ ꯁꯤꯃꯥ ꯑꯥꯏ ꯁꯣ ꯗ ꯗꯦꯕꯤꯜ
ꯎꯝ ꯑꯣꯜ ꯕꯣꯏꯗꯣ
ꯑꯩ ꯀꯦꯑꯕ
ꯑꯣꯏꯜ ꯄꯣꯏꯠꯇꯨꯒ ꯌꯦꯡꯉꯛꯑꯣ
ꯑꯥꯏ ꯁꯨ ꯗ ꯒꯤ ꯇꯕꯤꯜ
ꯑꯥ ꯏꯁꯣꯏꯗꯗꯤꯦ ꯅꯨꯄꯥꯁꯦ ꯀꯩꯅꯣ ꯎ ꯅꯨꯡꯗꯤ ꯅꯨꯡꯉꯥꯏꯅꯤ ꯅꯪ ꯇꯨ ꯊꯥꯎꯖꯟ ꯇꯦꯟꯉꯦꯅꯦ ꯑꯗꯨꯝ ꯌꯥꯗꯤ ꯌꯥꯅꯤ ꯍꯅꯦ ꯑꯩ ꯑꯃ ꯀꯩꯅꯣ ꯑ ꯁ꯭ꯀꯨꯜꯒꯤ ꯑꯃꯁꯨ ꯂꯩꯕꯅꯤꯅꯦ ꯁ꯭ꯀꯨꯜ ꯑꯣꯖꯥꯁꯤꯡ ꯁꯥꯇ꯭ꯔꯁꯤꯡ ꯀꯩꯅꯣ ꯇꯧꯕꯑꯅ ꯑꯩ ꯌꯦꯡꯗꯤ ꯌꯦꯡꯉꯝꯕꯅꯦ ꯀꯩꯕ ꯑꯗꯨꯗꯤ ꯌꯦꯡ ꯂꯣꯏꯖꯔꯦ ꯇꯤ ꯅꯨꯡꯉꯥꯏ ꯑꯗꯨꯁꯨ ꯃꯃꯤꯡ ꯀꯥꯎꯊꯣꯛꯈꯔꯦ ꯍꯥꯏꯗꯤ ꯏꯪꯂꯤꯁ ꯁꯨꯝ ꯃꯔꯛꯇ ꯁꯨꯝ ꯑꯩꯅ ꯌꯦꯡꯅꯤꯡ ꯀꯥꯟꯗ ꯑꯗꯨꯃꯥꯏꯅ ꯌꯦꯡꯉꯨ ꯋꯥꯅꯤ ꯐꯦꯁꯕꯨꯛꯇ ꯁꯨꯝ ꯚꯤꯗꯤꯑꯣ ꯁꯨꯝ ꯌꯦꯡꯀꯥꯟꯗ ꯃꯇꯦꯛ ꯃꯇꯦꯛ ꯁꯨꯝ ꯅꯨꯡꯉꯥꯏꯕ ꯊꯂꯗꯅꯅꯨꯡꯉ ꯍꯥꯏꯗꯤ ꯑꯗꯨꯗ ꯅꯨꯡꯉꯥꯏꯕꯈꯩꯗꯤ ꯑꯅꯝꯕꯅ ꯅꯨꯡꯉꯥꯏꯑꯦꯕ ꯂꯣꯏꯃꯛ ꯐꯣꯇ ꯋꯥꯔꯤꯔꯤꯗꯣ ꯌꯥꯝꯝ ꯊꯤ ꯇ꯭ꯨꯁꯀ ꯂꯥꯂꯒ ꯀ ꯑꯗꯨꯒꯨꯝꯕ ꯅꯨꯡꯉꯥꯏ ꯑꯩ ꯑꯦꯖꯦꯟ ꯀꯦꯝ ꯔꯤꯑꯦꯛꯇꯤꯕꯤꯇꯤꯁꯨ ꯌꯦꯡꯉꯝꯕꯅꯦ ꯁꯤꯖꯟ ꯑ ꯑꯦꯄꯤꯁꯣꯗ ꯇꯨ ꯐꯧꯗꯤ ꯌꯦꯡ ꯂꯣꯏꯔꯦ
ꯎꯝ
ꯍꯥꯏꯗꯤ ꯅꯩꯈꯥꯏꯔꯦꯍꯦ ꯋꯥꯟꯗ ꯏꯆꯝ ꯆꯝꯃꯝ ꯃ ꯇꯨ ꯗ ꯑꯃꯨꯛ ꯅꯩꯈꯥꯏꯔꯛꯏ ꯗꯨꯅꯦ ꯃꯆꯥꯅꯨꯄꯤꯁꯤ ꯑꯥ ꯃꯆꯥꯅꯨꯄꯤ ꯃꯆꯥꯅꯨꯄꯤ ꯀꯩꯅꯣ ꯇꯧꯒꯦ ꯇꯧꯕ ꯃꯆꯥꯅꯨꯄꯤ ꯀꯣꯜ ꯇꯧꯔꯛꯈ꯭ꯔꯦꯕ
ꯎꯝ
ꯑꯗ ꯑꯩ ꯉꯥꯏꯔꯝꯃꯤꯅꯦ ꯁꯨꯝ ꯑꯩꯅ ꯇꯟ ꯑꯩꯅ ꯈꯜꯂꯝꯃꯤꯁꯤꯅ ꯅꯥꯈꯩꯁꯦꯡꯅ ꯑꯝ ꯑꯝꯃꯥꯏꯅ ꯃꯇꯦꯛ ꯃꯇꯦꯛ ꯌꯦꯡꯕꯁꯦ ꯑꯃꯃꯝꯗ ꯏꯁꯥꯗ ꯀꯩꯅꯣ ꯇꯧꯋꯦꯕ
ꯇꯧꯋꯏ ꯇꯋꯦ
ꯉꯥꯏꯕꯗꯨꯣ ꯌꯥꯝ ꯋꯥꯏꯑꯦꯕ ꯑꯗꯨꯒꯤ ꯃꯍꯠꯇ ꯅꯥꯈꯩ ꯁꯦꯡꯅ ꯅꯨꯃꯤꯠ ꯈꯔꯅꯤ ꯀꯩꯅꯣ ꯌꯦꯡꯗꯕꯤ ꯀꯩꯅꯣ ꯊꯝꯃꯒ ꯑꯗꯨꯒ ꯑꯃꯨꯛꯇ ꯄꯨꯂꯞ ꯌꯦꯡꯖꯔꯦ ꯁꯤꯅꯦ ꯈꯜꯂꯤꯅꯦ ꯑꯅꯦ ꯃ ꯑꯩꯁꯨ ꯀꯩꯅꯣ ꯌꯥꯝ ꯇꯧꯋꯦ ꯃꯔꯝ ꯀꯥꯏꯗꯒꯤ ꯏꯅꯤꯡꯉꯒ ꯌꯦꯡꯒꯦ ꯀꯥꯏꯏꯗꯒꯤ ꯑꯦꯄꯥꯁꯣꯠ ꯑꯃꯃꯝ ꯁꯥꯟꯗꯤ ꯁꯟꯗꯤ ꯈꯨꯗꯤꯡꯒꯤ ꯉꯥꯏꯔꯒ ꯑꯃ ꯃꯇꯤꯗꯤ ꯋꯥꯖꯠꯅꯤ ꯂꯥꯛꯥꯛ ꯂꯥꯏ ꯑꯥ ꯑꯗꯨ ꯉꯥꯏꯒꯣ ꯉꯥꯏꯖꯔꯒ ꯁꯤꯖꯟ ꯁꯤꯖꯟ ꯂꯣꯏꯔꯦ ꯀꯅꯀꯣ ꯁꯤꯖꯟꯗꯨꯒꯤ ꯁꯤ ꯏꯦꯞꯄ ꯁꯣꯠꯅ ꯂꯣꯏꯔꯦꯒꯅ ꯇꯧꯖꯔꯛꯄꯣ ꯑꯩꯈꯣꯏ ꯇꯧꯕ ꯊ ꯍꯧꯔꯠꯄꯁꯤꯗ ꯑꯩꯁꯦ ꯀꯩꯅꯣ ꯑꯩꯅ ꯉꯥꯏꯁꯦ ꯀꯩꯅꯣꯁꯦ ꯑ ꯏꯅꯤꯃꯦꯗ ꯍꯥꯏꯔꯒꯅ ꯀꯩꯅꯣ ꯑ ꯀꯩ ꯀꯩ ꯀꯩ ꯑꯗꯨꯗ ꯃꯁꯂꯗꯣ ꯑꯦ ꯃꯟꯁꯂꯦ ꯏꯟꯐꯤꯟꯅꯤꯇꯤꯒ ꯑꯦꯁꯇꯜꯣ ꯑꯗꯨ ꯏ ꯉ ꯍꯥꯏꯂꯤ ꯏꯐꯤꯅꯤ ꯀꯦꯁꯇꯜ ꯃꯊꯪ ꯃꯥꯏ ꯄꯥꯔꯠ ꯂꯩꯗꯅ ꯅꯦꯛꯁ ꯄꯥꯔꯠꯇꯣ ꯑꯗꯨꯉꯥꯏꯗꯦ ꯑꯗꯨꯗꯨꯒ ꯀ ꯍꯦꯜ ꯄꯦꯔꯦꯗꯥꯏꯁ ꯌꯦꯡꯉꯕ
ꯎꯝ ꯎꯝ
ꯍꯥ ꯍꯦꯜ ꯄꯌꯔꯗ ꯁꯤꯖꯟ ꯊ꯭ꯔꯤꯒꯤ ꯑꯩ ꯉꯥꯏꯔꯤꯅꯦ
ꯁꯒ ꯂꯩꯕ
ꯍꯥꯥ
ꯁꯂꯣ ꯂꯦꯕꯂꯤꯡꯗ
ꯁꯣ ꯂꯦꯕꯤꯜ ꯁꯂꯣ ꯂꯦꯕꯤ ꯁꯤ ꯊꯔꯤ ꯍꯂꯣ ꯂ ꯅ ꯑꯃꯨꯛ ꯍꯤꯔꯣꯗꯣ ꯑꯣꯚꯔ ꯄꯋꯥꯔ ꯑꯣꯏꯔꯦꯗꯅ
ꯎꯝ
ꯑꯗꯤ ꯍꯤꯔꯣꯗꯣ ꯑꯗꯨꯗ ꯎꯠꯂꯤꯗꯨꯗꯤ ꯑꯃꯨꯛ ꯄꯨꯔꯥ ꯁꯋꯥꯇ ꯃꯥꯥꯟ ꯑꯗꯨꯃꯥꯏꯅ ꯂꯩꯕ ꯃꯥꯅ ꯇꯧꯔꯤꯁꯤꯗꯤ
ꯃꯥ ꯃꯥꯅꯤ
ꯋꯥꯟ ꯄꯤꯁꯀꯤ ꯋꯥꯟ ꯄ꯭ꯂꯁ ꯃꯦꯟꯒꯤ ꯁꯥꯏ ꯇꯃꯥꯒꯨꯝꯕꯅꯦꯕ ꯁꯣꯂꯣ ꯂꯩꯒꯝ ꯇꯧꯔꯤꯁꯤꯗꯤ ꯑꯃꯨꯛ ꯍꯤꯔꯣꯗꯗꯥ ꯑꯣꯚꯔ ꯄꯋꯥꯔ ꯑꯣꯏꯔꯦꯕ
ꯎꯝ
ꯍꯣꯏ ꯁꯣꯂꯣ ꯂꯤꯦꯕꯗꯤꯡꯁꯨ ꯅꯨꯡꯗꯤ ꯅꯨꯡꯉꯥꯏ ꯅꯨꯡꯉꯥꯏꯇꯦ ꯍꯥꯏꯕ ꯌꯥꯔꯣꯏ ꯑꯣ ꯑꯩ ꯏꯇꯦꯛ ꯋꯥꯇꯥꯏꯇꯟꯁꯦ ꯌꯦꯡꯒꯦꯗꯤ ꯇꯧꯖꯕꯅꯦ ꯑ ꯇ ꯇꯦꯌꯣꯟ ꯇꯥꯏꯇꯟꯁꯦ ꯇꯜꯂ ꯌꯦꯡꯗꯧꯕ ꯃꯦꯟꯊꯣꯡꯝ ꯇꯥꯗ꯭ꯔꯦ ꯀꯔꯝꯕꯅ ꯀꯔꯝꯕꯅꯣ ꯀꯔꯝꯕꯅ ꯀꯩꯅꯣꯅꯣꯅ ꯁꯤꯖꯟ ꯌꯥꯝꯃꯟꯗꯅ ꯀꯔꯝꯕꯅꯣ ꯈꯪꯗ꯭ꯔꯦꯕꯣꯏ ꯌꯦ ꯀꯝꯏ ꯑꯩꯗꯤ ꯂꯩꯖꯔꯤ ꯑꯃꯨꯛ ꯔꯣꯃꯥꯟꯁꯤ ꯌꯦꯡꯨꯁꯦ ꯑꯃꯃꯗꯗꯤ ꯅꯨꯡꯉꯥꯏ
ꯎꯝ
ꯇꯤ ꯆꯒ ꯍꯥꯏꯗꯤ ꯏꯁꯥ ꯏꯊꯟꯇ ꯋꯥꯈꯜꯒ ꯈꯟꯖꯤꯟꯖꯔꯒꯦ ꯃꯑꯣ ꯃꯣꯡꯒ ꯅꯣꯛꯄꯗ ꯃꯔꯔ ꯊ ꯆꯃꯤꯗ ꯀꯩ ꯍꯥꯏꯕꯔ ꯀꯩꯅꯣꯗꯔꯣ ꯁꯖꯦꯟ ꯣꯁ ꯇꯔꯣ ꯁꯥꯏꯦꯟ ꯁꯇ ꯑꯗꯨꯗꯤ ꯍꯔꯨꯗꯨꯗꯤ ꯊꯣꯛꯑꯏꯗ
ꯑꯥ
ꯅꯨꯄꯥꯗꯗꯤ ꯊꯣꯛꯑꯦ ꯑꯗꯨ ꯅꯨꯄꯤꯗ ꯊꯨꯗꯕ ꯋꯥꯅꯦꯕ ꯍꯥꯏꯗꯤ ꯀꯩꯅꯣ ꯍꯥꯏꯗꯤ ꯄꯥꯜꯂꯝꯃꯤꯁꯦ ꯑꯁꯦꯡꯕ ꯑꯩ ꯑꯩꯁꯨ ꯑꯍꯥꯟꯕ ꯈꯟꯕꯗꯣ ꯑꯗꯨꯗꯣ ꯍꯥꯏꯗꯤ ꯅꯨꯄꯤꯗꯨꯒꯤ ꯀꯩꯅꯣꯗ ꯈꯜꯂꯒ ꯅꯨꯄꯤꯗꯨꯗ ꯑꯣꯏꯔ ꯈꯜꯂꯒ ꯂꯥꯛꯇ ꯅꯨꯄꯥꯗꯨꯗ ꯑꯣꯏꯅ ꯕꯤ ꯑꯦꯁ ꯇꯧꯋꯤꯗ ꯅꯨꯄꯥꯗ ꯋꯥ ꯃꯔꯣꯟꯊꯣꯑꯁꯨ ꯍꯥꯏꯗꯤ ꯋꯥꯔ ꯁꯨꯡꯉꯥꯡ ꯉꯥꯡꯗꯕꯤ ꯂꯩꯕꯗꯣ
ꯑ
ꯑꯗꯨ ꯁꯤ ꯊꯥꯏꯂꯦꯟꯕꯨꯣꯏꯁꯤꯅ ꯅꯨꯡꯉꯥꯏ ꯑꯗꯣ ꯅꯨꯡꯉꯥꯏ ꯅꯨꯡꯉꯥꯏꯕꯗꯤ ꯌꯥꯝ ꯂꯩꯕꯅꯤꯗ ꯑꯗꯣ ꯑꯩꯁꯨ ꯎꯝ ꯏꯅꯤꯃꯤꯗꯤꯒꯦ ꯋꯥꯗꯅ ꯝꯕ ꯀꯔꯝꯕꯅ ꯀꯔꯝꯕꯅꯣ ꯀꯥꯎꯔꯦ ꯍꯧꯖꯤ ꯀꯥꯟ
ꯑꯩꯁꯨ ꯍꯇ
ꯀ ꯌꯦꯟꯦ ꯍꯧꯖꯤꯛꯀꯥꯟꯅ ꯀꯦꯗ꯭ꯔꯥ ꯃꯥꯅ ꯍꯦꯗꯦ ꯀꯗ꯭ꯔꯃꯃꯣ ꯇꯤ ꯅꯨꯡꯉꯥꯏ ꯑꯃꯨꯛ ꯀꯗ꯭ꯔꯃ ꯅꯪ ꯈꯪꯅ ꯇꯧꯔꯤꯅꯦ ꯑꯩꯁꯨꯇꯤ ꯅꯨꯡꯉꯥꯏ ꯈꯜꯂ ꯑꯩꯗꯤ ꯀꯤꯗ ꯃꯥꯗꯤ ꯑꯗꯨꯝ ꯌꯦꯉ ꯑꯩꯅ ꯑꯃꯨꯛ ꯀꯩꯅꯣ ꯇꯧꯕ ꯑꯗꯨꯗꯤ ꯂꯞ ꯏꯁꯇꯣꯔꯤꯒꯤ ꯗ꯭ꯔꯃꯥꯗꯨꯅ ꯂꯞ ꯏꯁꯇꯣꯔꯤꯁꯦ ꯄꯥꯛ ꯌꯦꯡꯅꯤꯡꯕ ꯑꯣꯏꯗꯦ ꯑꯅꯝꯕꯅ ꯁꯨꯝ ꯑꯦꯛꯁꯟ ꯑꯦꯛꯁꯟ ꯌꯥꯎꯕꯁꯦ
ꯎꯝ
ꯇꯨꯋꯁꯀ ꯂꯥꯛ ꯑꯩ ꯁꯨꯝ ꯋꯥꯔꯤꯗꯕꯨ ꯑꯣꯏꯔꯁꯨ ꯑꯦꯛꯁꯟꯒ ꯁꯨꯝ ꯌꯥꯎ ꯈꯣꯠꯇꯅ ꯇꯧꯔꯒ ꯑꯗꯨꯃꯥꯏꯅ ꯇꯧꯕꯁꯦ ꯑꯩꯗꯤ ꯐꯗꯤ ꯌꯥꯔ
ꯑ ꯁꯤ ꯑꯁ ꯕꯠ ꯍꯥꯎꯗ ꯌꯦꯡꯕꯗ ꯑꯩꯅ ꯅꯨꯡꯉꯥꯏꯕꯁꯤꯗꯤ ꯑꯁ ꯁꯤꯖꯟ ꯋꯥꯟꯗ ꯅꯣꯡꯃꯗꯒ ꯂꯣꯏꯗꯣꯏꯅꯦ ꯑꯩ ꯕ꯭ꯂꯠ ꯍꯥꯎꯟꯗ꯭ꯔ
ꯎ
ꯑꯍꯥꯟꯕ ꯅꯨꯡ ꯈꯔ ꯊ ꯑꯗꯨꯗꯤ ꯅꯨꯡꯉꯥꯏ ꯑꯗꯨ ꯕ꯭ꯂꯔ ꯍꯥꯎꯟꯗꯤ ꯁꯤꯖꯟ ꯊ꯭ꯔꯤꯒꯤ ꯑꯃꯨꯛ ꯏꯌꯦ ꯁꯤꯖꯟ ꯊ꯭ꯔꯤ ꯉꯥꯏꯔꯅꯤ ꯁꯤꯖꯟ ꯊ꯭ꯔꯤ ꯂꯥꯛꯀꯦꯅꯤꯗꯅ ꯀꯣ ꯂꯥꯛꯄꯗꯤ ꯎꯝ ꯍꯥꯏꯗꯤ ꯁꯤꯖꯟ ꯇꯨꯗꯨ ꯂꯣꯏꯗ꯭ꯔꯤꯕ ꯇꯗꯨꯗ ꯑ ꯑꯗꯨꯗꯤ ꯕꯤꯂꯦꯟꯗꯣ ꯃꯥꯁꯦ ꯍꯥꯠꯇꯣꯛꯈ꯭ꯔꯦꯅ ꯂꯩꯗꯣ ꯑꯃ ꯍꯥꯇꯕ
ꯃꯣꯏ ꯑꯃꯨꯛ ꯄꯨꯟꯁꯤꯟꯅꯔꯒ ꯑꯃꯨꯛ ꯇꯧꯔꯛꯇꯣꯏꯅꯦꯕ ꯑꯗꯨꯗ ꯍꯤꯔꯣꯁꯦ ꯍꯤꯔꯣꯏꯁꯦ ꯍꯤꯔꯣꯏꯗꯨꯗꯤ ꯈꯜꯂꯒꯗꯤ ꯅꯨꯡꯉꯥꯏꯇꯦ ꯃꯥ
ꯑꯃꯥꯡ ꯀꯩꯅꯣꯒꯤꯗ ꯁꯤ ꯕꯦꯠ ꯑꯅꯤ ꯈꯠꯅꯕꯗꯣꯣ ꯇꯅꯤꯃ
ꯅ ꯑꯣ ꯀꯩꯅꯧꯅ ꯈꯠꯅꯕꯗ ꯑꯃ ꯍꯥꯏꯗꯤ ꯑꯃ ꯐꯥꯏꯇꯔ ꯑꯗꯨꯒ ꯑꯅꯤ ꯈꯠꯅꯕꯗꯨꯅ ꯀꯩꯅꯣꯅꯤꯗꯅ ꯍꯥꯏꯗꯤ ꯑꯃꯗꯨꯅ ꯀꯩ ꯃꯥꯒꯤ ꯀꯩꯅꯣꯅꯦ ꯍꯥꯏꯇꯥꯔꯦ ꯃꯥꯒꯤ ꯃꯤ ꯑꯣꯏ ꯑꯗꯨꯒ ꯑꯗꯨꯗꯣ ꯃꯥꯗꯤ ꯚꯤꯂꯦꯟꯗꯨꯗ ꯀꯩꯅꯣ ꯕꯤꯇ꯭ꯔꯦ ꯇꯧꯔꯝꯕꯒꯤ ꯈꯠꯂꯝꯕꯅꯤꯗꯅ ꯍꯥꯏꯗꯤ ꯑꯃ ꯁꯤꯕ ꯁꯤꯗꯅ ꯑꯃꯗꯤ ꯁꯤꯗꯨꯗꯤ ꯑꯗꯨꯗꯤ ꯀꯩꯅꯣꯅꯦꯕ ꯑꯗꯨꯗꯣ ꯃꯥꯗꯤ ꯀꯩꯅꯣ ꯇꯧꯅꯤꯡ ꯍꯥꯏꯗꯤ ꯃꯥꯏꯗꯣ ꯑꯣ ꯃꯥꯏ ꯃꯆꯥꯅꯨꯄꯤꯒꯤ ꯈꯜꯂꯒꯅꯦꯕ ꯃꯥꯅ ꯇꯧꯋꯤꯗꯨꯗꯤ ꯃꯥ ꯅꯠꯇ꯭ꯔꯗꯤ ꯃꯥ ꯑꯗꯨꯝ ꯃꯆꯥ ꯅꯨꯄꯤꯗꯣ ꯅꯨꯡꯁꯤꯔꯝꯗꯕ ꯍꯥꯏꯗꯤ ꯃꯆꯥ ꯅꯨꯄꯤꯗꯨꯒꯤ ꯀꯩꯝ ꯈꯟꯗꯕ ꯑꯣꯏꯗꯤ ꯃꯥꯗ ꯑꯗꯨꯝ ꯕꯤꯂꯤꯟꯒꯤ ꯁꯥꯏꯠ ꯂꯧꯒꯅꯦꯕ
ꯎꯝ
ꯃꯥꯁꯦ ꯀꯩꯅꯣ ꯃꯥꯁꯦ ꯍꯥꯟꯅ ꯀꯩꯅꯣ ꯃꯤꯂꯤꯇ꯭ꯔꯤꯒꯤ ꯀꯩꯅꯣꯝ ꯑꯣꯏꯔ ꯑꯝꯕꯜ ꯅꯨ ꯄꯥꯎꯒꯅ ꯑꯗꯨꯁꯨ ꯐꯥꯗꯤ ꯐꯖ ꯑꯗꯨꯒꯤꯗꯣ ꯑꯁ ꯀꯩꯅꯣ ꯕ꯭ꯂꯠ ꯍꯥꯎꯒꯤ ꯐꯥꯏꯞ ꯂꯣꯏ ꯐꯖꯩꯀꯣ ꯕ꯭ꯂꯠ ꯍꯥꯎꯒꯤ ꯑꯁ ꯑꯣ ꯑꯩꯈꯣꯏ ꯆꯔꯦ ꯍꯟꯗꯛꯇ ꯉꯥꯏꯗꯤ ꯃꯤꯁꯤꯡ ꯆꯥꯈꯤ
ꯁꯨ ꯂꯃ
ꯆꯥꯔꯝꯗꯥꯏꯗ ꯀꯩꯅꯣ ꯇꯧꯕꯤ ꯆꯥꯔꯝꯗꯥꯏꯗ ꯍꯥꯏꯔꯛꯒꯦ ꯑꯗꯨ ꯑꯩ ꯀꯣꯜ ꯇ ꯆ ꯆꯥꯟꯅꯔꯕ ꯐꯣꯟ ꯄꯥꯏ ꯂꯩ ꯍꯧꯕꯅꯤ ꯏꯃꯨꯡꯉ ꯆꯥꯅꯤꯡꯉꯁꯨ ꯎꯄꯥꯏ ꯂꯩꯇꯦ ꯑꯩꯁꯨ ꯆꯥꯅꯤꯡꯉꯤ ꯆꯥꯅꯤꯡꯕꯗꯤ ꯂꯝꯗꯨꯅ ꯈꯖꯤꯛ ꯈꯔ ꯅꯛꯄꯒꯤꯅ ꯃꯣꯏ ꯅꯪ ꯁꯤ ꯅꯏ ꯅꯨꯃꯤꯁꯤꯡ ꯆꯥꯏꯁꯤꯗꯤ ꯑꯁꯣꯝꯗꯅꯤ ꯑꯩ ꯁꯋꯥꯁꯤꯗꯦ ꯆꯥ ꯅ ꯍꯥꯏꯗꯤ ꯑꯗꯨ ꯆꯥꯅꯤꯡꯉꯦ ꯆꯥꯅꯤꯡꯉꯕꯨꯗꯤ ꯑꯗꯣ ꯐꯣꯟ ꯇꯧꯔꯛꯑꯦ ꯍꯂꯣ ꯄꯁ ꯎꯝ ꯑꯗ
ꯍꯔꯣꯏ ꯍꯔꯣꯏ
ꯑ ꯅꯠꯇꯦ ꯉꯥꯏꯈꯣ ꯑꯝ ꯄꯥꯏꯌꯣ ꯄꯥꯏꯌꯣ ꯃꯤꯅꯤꯠ ꯑꯅꯤ ꯑꯍꯨꯝꯇ ꯄꯥꯏꯌꯨ ꯑꯩ ꯂꯣꯏꯗꯧꯔꯦ ꯁꯤ ꯀ ꯇꯧꯕꯔ ꯀꯣ
ꯎꯝ
ꯑꯣ ꯀꯠꯀꯣꯇꯥꯔꯦ ꯇꯥꯏ ꯍ ꯀꯣꯜꯀꯇꯥ ꯀꯗ ꯀ ꯑ ꯑꯩꯅ ꯀꯣꯜꯄꯥ ꯍꯥꯏꯕ ꯑꯩꯁꯤꯗ ꯀꯩꯅꯣꯝ ꯇꯧꯔꯤ ꯍꯥꯏꯕ ꯄꯣ ꯐ ꯐ ꯄꯠ ꯀ ꯃꯊꯥ ꯀꯔꯦ ꯋꯥ
ꯆꯥꯎꯕ꯭ꯔ
ꯍꯥꯎꯔꯣꯏ ꯑꯩ ꯀꯩꯅꯣ ꯍꯥꯏꯗꯤ ꯍꯥꯏꯗꯤ ꯀꯩꯅꯣꯝ ꯇꯧꯔꯤ ꯍꯥꯏꯔꯗꯤ ꯑꯗꯨꯝ ꯊꯛ ꯊꯠꯀꯤꯅꯦ ꯍꯒꯤ ꯑꯩ ꯂꯣꯏꯔꯒ ꯇꯧꯕ ꯑꯗꯨ ꯃꯤꯅꯤ ꯃꯤꯅꯤ ꯑꯃ ꯃꯈꯥ ꯇ ꯉꯥꯏꯔꯗ ꯌꯥꯔꯅꯤ ꯋꯥꯔꯤ ꯁꯥꯟꯅꯕꯁꯦ ꯁꯨꯝ ꯂꯣꯏꯁꯤꯜꯂꯛꯄꯒꯤ ꯇꯥꯏꯃꯤꯡꯗꯣ ꯌꯧꯔꯦ ꯉꯁꯤꯒꯤꯗꯤ ꯀꯣ ꯍꯌꯦꯡ ꯃꯈꯥ ꯇꯥꯕ ꯑꯋꯥꯠꯄꯗꯨꯅ ꯍꯌꯦꯡ ꯍꯥꯞꯅꯔꯗꯤ ꯌꯥꯝꯅꯗ꯭ꯔꯥ ꯐꯔꯤ ꯑꯥ ꯍꯌꯦꯡ ꯑꯅꯤ ꯉꯁꯤ ꯑꯍꯨꯝ ꯁꯨꯔꯦꯕ ꯁꯥꯟꯅꯩꯁꯦ
ꯎꯝ
ꯑꯗꯨꯗꯤ ꯉꯁꯥꯏ ꯑꯍꯥꯟꯕ ꯑꯃ ꯁꯥꯟꯅꯔꯦ ꯑꯍꯥꯟꯕ ꯁꯥꯟꯅꯕꯩꯗꯨꯗꯅ ꯅꯪꯅ ꯑꯩꯉꯣꯟꯗ ꯚꯣꯏꯁ ꯇꯥꯗꯦ ꯇꯥꯗꯦ ꯇꯧꯕꯗꯣ ꯚꯣꯏꯁ ꯌꯥꯗꯦ ꯄꯤꯛꯏ ꯈꯣꯠꯂꯤ ꯇꯧꯕꯗꯁꯨ ꯇꯧꯔꯦ ꯑꯅꯤꯁꯨꯕꯅ ꯑꯩꯅ ꯕ꯭ꯂꯨꯇꯨꯠ ꯀꯩꯅꯣ ꯁꯝꯃꯒꯤ ꯕꯔꯨꯇꯨꯠ ꯁꯝꯃ ꯂꯩꯔꯕꯒꯤ ꯇꯥꯏꯃꯤꯡꯗ ꯑꯣꯏꯔꯦ ꯑꯗꯨꯒ ꯁꯤꯅ ꯑꯍꯨꯝꯂꯛ ꯁꯨꯕ ꯑꯣꯏꯔꯦ ꯑꯗꯨ ꯉꯁꯤ ꯑꯍꯨꯝꯂꯛ ꯁꯣꯏꯗꯦ ꯑꯅꯤ ꯑꯅꯤ ꯈꯛꯇꯪ ꯉꯥꯏꯔꯗꯅ ꯎꯝ ꯑꯩ ꯁꯤ ꯑꯗꯨꯋꯥꯔꯒ ꯁꯤꯒꯤꯗꯗꯤ ꯈꯪꯉꯕꯅꯤꯅ ꯇꯥꯛꯁꯇꯣ
ꯑꯥ
ꯇꯥꯛ ꯇꯥꯛ ꯇꯥꯛ ꯃꯦꯟꯁꯤꯟꯈ꯭ꯔꯦꯗꯔ ꯑꯗꯨꯗꯨꯒ ꯑꯗꯨꯗꯨꯒ ꯔꯤꯐ꯭ꯔꯦꯁ ꯇꯧꯊꯣꯛꯈꯔꯦ ꯔꯤꯐ꯭ꯔꯦꯁ ꯇꯧꯔꯒ ꯇꯁ ꯀꯝꯄ꯭ꯂꯤꯠ ꯑꯣꯏꯈꯔꯦꯕ
ꯑꯥ ꯑꯥ
ꯑꯗ ꯑꯩ ꯃꯃꯥꯡꯗꯗꯤ ꯑꯗꯨꯃꯥꯏꯅ ꯇꯧꯗꯦꯕ ꯃꯃꯥꯡꯗꯗꯤ ꯑꯩ ꯔꯤꯐ꯭ꯔꯦꯁ ꯇꯧꯗꯦꯕ ꯅꯪꯅ ꯔꯤꯐ꯭ꯔꯦꯁ ꯀꯣꯟꯅ ꯇꯧ ꯍꯥꯏꯔꯛꯄꯒꯤ ꯇꯥꯏꯃꯤꯡꯗꯣ ꯑꯗꯨꯗ ꯑꯩ ꯔꯤꯐ꯭ꯔꯦꯁ ꯇꯧꯕꯅꯦꯕ ꯑꯗꯨ ꯃꯇꯨꯡꯗꯅꯦꯕ ꯌꯥꯔꯦ ꯑꯩꯗꯣ ꯎꯝ ꯑꯣ ꯑꯩ ꯁꯤ ꯁꯤꯗꯗꯤ ꯔꯤꯐ꯭ꯔꯦꯁ ꯇꯥꯛ ꯇꯧꯊꯣꯛꯈꯂꯦ ꯍꯦꯛ ꯍꯥꯞꯆꯤꯟꯕꯒ ꯇꯥꯛꯁꯨ ꯀꯝꯄ꯭ꯂꯤꯠ ꯑꯣꯏꯔꯦ ꯐꯣꯟꯃꯨꯛ ꯂꯨꯔꯔꯒ ꯑꯗꯨꯝ ꯐꯣꯟ ꯋꯥꯔꯤ ꯁꯅ ꯂꯣꯏꯕꯒ ꯃꯉꯥꯔꯛ ꯁꯨꯕꯒ ꯅꯨꯃꯤꯠ ꯑꯗꯨ ꯉꯥꯏꯔꯒ ꯌꯥꯔꯅꯤ ꯑꯗꯨꯒꯒ ꯌꯥꯔꯅꯤ ꯑꯗꯨꯅ ꯁꯤꯁꯦ ꯍꯥꯏꯗꯤ ꯋꯤꯗ꯭ꯔꯣ ꯇꯧꯕꯁꯦ ꯅꯨꯃꯤꯠ ꯍꯨꯝꯅꯤ ꯃꯔꯤꯅꯤ ꯆꯪꯉꯥꯏꯔꯕ ꯆꯪꯉꯦ ꯆꯪꯉꯦ ꯑꯩꯁꯨ ꯑꯗꯨꯝ ꯀꯨꯏꯅ ꯆꯪꯉꯉꯖꯤ ꯇꯔꯨꯛ ꯇꯔꯦꯠꯁ ꯑꯣꯀꯦ ꯑꯣꯀꯦ ꯎꯝ ꯍꯥꯏꯕꯣ ꯉꯝꯗꯦꯕꯗ ꯌꯥꯕꯅꯤ ꯚ ꯃꯤꯅꯤꯁꯦ ꯄꯨꯡ ꯃꯤꯅꯤꯠ ꯇꯔꯥꯅꯤꯊꯣꯏꯗꯗꯤ ꯐꯖꯜꯂꯛꯦ ꯀꯣꯜ ꯀꯛꯇ꯭ꯔꯦ ꯀꯩꯗꯧꯖꯥꯠꯣ ꯃꯣꯏꯁꯦ ꯀꯛꯄ ꯀꯥꯎꯔ ꯖꯥꯠꯂꯥ ꯑꯩꯈꯣꯏꯁꯤ ꯅ ꯈ ꯅꯪꯅ ꯀꯨꯟꯊ꯭ꯔꯥꯔ ꯌꯦ ꯂ ꯀ ꯉ ꯏꯗꯤ ꯀꯃꯥꯏꯅ ꯇꯧꯗꯣꯏꯒꯣ ꯑꯗꯨꯗꯤ ꯎꯝ ꯃꯤꯅꯤꯠ ꯇꯔꯥꯅꯤꯊꯣꯏ ꯐꯥꯖꯤꯜꯂꯦ ꯉꯁꯥꯏꯈꯩꯗꯤ ꯀꯛꯑꯒ ꯍꯧꯖꯤꯛꯅ ꯀꯛꯇꯦ ꯂꯂꯛꯇ꯭ꯔꯗꯤ ꯃꯣꯏꯁꯨ ꯌ ꯂ
ꯑꯗꯣ ꯑꯗꯨꯗ ꯄꯩꯁꯥꯗꯤ ꯊꯤꯟ ꯌꯥꯝ ꯐꯪꯉꯤꯉꯣ ꯑꯗꯨꯗ ꯀꯨꯟꯊ꯭ꯔꯥ ꯁꯨꯕꯗꯣ ꯎꯝ
ꯍ ꯑꯩꯈꯣꯏꯁꯤ ꯑꯗꯨꯝ ꯁꯅꯕꯗ ꯀꯩꯅꯣ ꯇꯧꯗꯣꯏꯔꯕ ꯍꯧꯖꯤꯛ ꯃꯣꯏꯅ ꯀꯛꯇ꯭ꯔꯦ ꯈꯜꯂꯣꯕꯀꯣ
ꯑ
ꯑꯩꯈꯣꯏ ꯑꯃꯨꯛ ꯀꯛꯊ ꯌꯥꯕ꯭ꯔꯕ ꯌꯥꯏ ꯑ ꯌꯥꯝ ꯃꯤꯅꯤꯠꯨꯌꯥꯝ ꯀꯨꯏꯔꯅꯤꯅ ꯐꯪꯈꯤꯕꯕ ꯎꯝ ꯑꯣ ꯑ ꯃꯁꯃꯥꯏ ꯀꯈꯣꯖꯤꯗꯁꯨꯝ
ꯍ ꯍꯣ
ꯚꯥꯏꯗ ꯃꯤꯅꯤꯠ ꯇꯔꯥꯃꯉꯥ ꯐꯥꯔꯒ ꯀꯛꯊꯠꯂꯁꯤ ꯀꯣꯏꯕꯥꯅꯤꯒꯤꯗ ꯌꯥꯅꯠꯇ꯭ꯔꯥ ꯍꯥ ꯍꯣꯏ
ꯎꯝ
ꯌꯥꯝ ꯃ ꯣꯏ ꯇꯧꯝꯕꯗꯣ ꯇꯔꯥꯃꯉꯥꯗ ꯍꯥꯏꯕꯅꯤ
ꯑ ꯄꯨꯡꯉꯥ ꯍ ꯇꯖꯒ ꯄꯨꯡ ꯑꯃ ꯑꯃꯃꯨꯛ ꯇꯧꯔꯁꯤ ꯀꯩꯅꯣ
ꯀ ꯍꯥꯏ ꯎꯝ ꯎꯤ ꯆꯥ ꯁꯅꯤ ꯂꯦ ꯎꯝ ꯀꯣꯜ ꯍꯦꯟꯖ ꯇꯥꯏꯞꯇ ꯑꯗꯨꯕꯤ ꯌꯥ ꯚ ꯀꯌꯥꯅꯀꯣ ꯑ ꯅꯣꯏ ꯍꯥꯏꯌꯦꯔ ꯀꯩꯅꯣ ꯁ ꯄꯨꯡ ꯑꯃꯁꯤꯗꯤ ꯑꯩꯗꯤ ꯉꯝꯃꯣꯏ
ꯑ ꯉꯃ ꯌꯥ ꯌꯥ ꯑꯩ ꯈꯔꯗꯤꯅ ꯄꯦꯟꯖꯔꯒꯦ ꯄꯨꯡ ꯑꯃ ꯋꯥꯔꯤ ꯁꯥꯗꯣꯏꯁꯦ ꯑꯩ ꯀꯩ ꯋꯥꯔꯤꯗ ꯋꯥꯔꯤ ꯁꯥꯗꯣꯏꯁꯦ ꯑꯝꯇ ꯍꯥꯏꯔꯣꯅꯦ
ꯑꯦ ꯂꯩꯥꯏꯅꯤ ꯂꯩꯅꯤ ꯍꯥꯎ ꯌꯥꯗꯤ ꯇꯣꯂ ꯀꯥꯏꯅꯤ
ꯑꯣ ꯑꯣ ꯀ ꯆꯧꯦ ꯍꯣꯏ ꯊꯣꯛꯄꯅꯤ ꯊꯣꯛꯂꯛꯀꯅꯤ ꯈꯪꯉꯦ ꯑꯗꯣ ꯎꯝ ꯎ ꯎꯝ ꯃꯊꯪ ꯍꯌꯦꯡꯒꯨꯝꯕꯔ ꯀꯩꯅꯣ ꯁꯥꯁꯦ ꯃꯣꯏꯅ ꯀꯜꯂ ꯆꯗꯦ ꯑꯗꯨ ꯌꯥꯔꯣꯏ
ꯍꯡꯉꯕ ꯃꯈꯥ ꯇꯥꯔꯛ ꯑꯗꯨ ꯁꯤꯁꯦ ꯍꯥꯏꯗꯤꯛ ꯐꯣꯟꯁꯦ ꯑꯩ ꯇꯦꯕ꯭ꯂꯦꯠꯁꯤꯗꯦ ꯍꯧꯖꯤꯛ ꯀꯩꯅꯣꯝ ꯇꯧꯔꯤꯗꯅ ꯐꯣꯟ ꯅꯝꯕꯔꯁꯦ ꯑꯩꯈꯣꯏ ꯃꯥꯏ ꯐꯣꯟ ꯅꯝꯕꯔ ꯍꯥꯞꯄꯒ ꯑꯩ ꯐꯣꯟꯗꯩ ꯇꯧꯕꯗꯤ ꯌꯥꯔꯣꯏꯗ꯭ꯔꯕ ꯐꯣꯏ ꯃꯅ ꯆꯔꯁꯤ ꯃꯅ ꯆ ꯋꯥꯔ ꯁꯨꯝꯗꯤ ꯃꯥꯟꯅꯔꯔꯣꯏꯔꯗꯤ ꯐꯣꯟ ꯅꯝꯕꯔꯗꯨꯕꯨꯗꯤ ꯑꯩꯈꯣꯏ ꯃꯥꯒꯤ ꯅꯝꯕꯔꯗꯨ ꯇꯧꯒꯦꯕ ꯑꯩꯅ ꯈꯜꯂꯤꯁ ꯑꯩꯈꯣꯏ ꯃꯥꯏ ꯅꯝꯕꯔꯗ ꯇꯧꯒꯦ ꯇꯧꯕ ꯎ ꯎꯝ ꯐꯣꯟꯗꯨꯅ ꯑꯩꯒꯤ ꯐꯣꯟꯗꯒꯤꯩ ꯇꯧꯕ ꯑꯗꯨꯃꯥꯏꯅꯗꯤ ꯌꯥꯗꯕ꯭ꯔꯥ ꯁꯤꯅꯤ ꯌꯥ ꯐꯟꯖꯤ ꯃꯅꯥ ꯂꯅ ꯐꯣꯜꯗ ꯅ ꯁꯤꯂꯇꯔꯅꯦ
ꯍ ꯍ ꯑꯩꯈꯣꯏ ꯃꯥꯒꯤ ꯐꯣꯟꯗꯨꯅ ꯌꯥꯗꯕ ꯍꯥꯏꯣ ꯅꯨꯃꯤꯗꯥꯡ ꯃꯉꯥꯏ ꯅꯨꯃꯤꯗꯥꯡꯅꯤꯅꯪ ꯑꯃꯨꯛ ꯌꯥꯔꯣꯏ ꯍꯥꯏꯔꯛꯀꯅꯤ
ꯑ
ꯋꯥꯅꯤ ꯌꯥ ꯅ ꯐꯗ ꯐ ꯌꯥꯝ ꯀ ꯅ ꯊ ꯅꯉꯣ ꯑ ꯊꯉꯑꯣꯣ ꯅꯨꯃꯤꯗꯥꯝ ꯇ ꯍꯣꯏ ꯃꯥ ꯑꯌꯨꯁꯦ ꯃꯥ ꯆꯠꯄꯅꯤꯅ ꯃꯥꯂꯁꯦ ꯃꯤꯗꯥꯒꯅꯦꯕ
ꯑ
ꯑ ꯑꯩꯈꯃ ꯍꯥꯏꯗꯤ ꯑꯃꯨꯛ ꯅꯨꯃꯤꯗꯥꯡ ꯅꯨꯃꯤꯗꯥꯡꯗꯕꯨꯗꯤ ꯌꯥꯗꯕ ꯑꯗꯨ ꯅꯨꯃꯤꯗꯥꯡꯗ ꯅꯪ ꯑꯃꯨꯛ ꯌꯥꯔ ꯍꯦ ꯇꯔꯤꯕ ꯌꯅꯤꯒ
ꯍ ꯌꯦꯡꯉꯁꯦ ꯑꯗꯨꯒꯤꯗꯤ ꯀꯩꯅꯣ ꯇꯧꯔꯁꯨ ꯇꯧꯗꯦ ꯍꯥꯏꯗꯤ ꯑꯩꯈꯣꯏ ꯃꯥ ꯑꯃꯨꯃꯨꯛꯇꯪ ꯑꯣꯏꯔꯁꯨ ꯑꯗꯨꯃꯥꯏꯅ ꯑꯃꯨꯔꯛ ꯑꯅꯤ ꯑꯅꯤꯔꯛ ꯑꯅꯤꯔꯛ ꯑꯣꯏꯁꯤ ꯑꯗꯨꯃꯥꯏꯅ ꯇꯧꯔꯁꯦ
ꯑ
ꯌꯦꯡꯉꯒ
ꯑꯦꯗꯅꯦꯣ ꯈꯪꯗꯦꯅꯦ
ꯑꯗꯨ ꯁꯖ
ꯎ ꯌꯥ ꯂꯤꯁꯤꯡ ꯑꯃ ꯆꯅꯤꯄꯥꯜꯅꯤ ꯑꯗꯨꯅ ꯀꯧꯔꯑꯕꯅꯦ ꯅꯪꯒꯤꯗꯤ
ꯎꯗꯅꯤꯅꯦꯕꯨꯡꯑꯣꯣ
ꯃꯣꯏ ꯀꯣꯜ ꯁ ꯀꯞꯇꯔꯦ ꯍ ꯁ ꯁ ꯀꯟ ꯋꯥ ꯂꯁ ꯁ ꯊꯅ ꯀ ꯁꯨꯕꯣꯏ ꯁꯨꯕ ꯀꯣꯊ ꯑꯗꯨ ꯊꯣꯂꯁꯤꯗ ꯁꯨꯝ ꯌꯨꯝ ꯍꯥꯡꯒꯗꯧꯒꯦ ꯁꯤꯗ ꯌꯥꯦ ꯏ ꯅꯪꯖꯤ ꯂꯅ ꯅꯊꯅ ꯊꯝꯗꯒꯤ ꯑꯣ ꯃꯥ ꯀꯣꯟ ꯇ ꯃꯥꯂ ꯇꯥꯏ
ꯑꯗꯨꯅꯤ
ꯎꯝ ꯂꯥꯔꯑꯣ ꯂꯥꯔꯥꯎꯗ ꯍꯥꯏ ꯍꯥꯏꯅꯤ
ꯎꯝ
ꯃꯥꯗꯤ ꯅꯨꯡꯉꯥꯏꯕ ꯂꯥꯏ ꯍꯔꯥꯎꯕꯗꯤ ꯃꯣꯏꯔꯥꯡ ꯂꯥꯏ ꯍꯔꯥꯎꯕꯅꯤ ꯑꯗꯨ ꯅꯨꯡꯉꯥꯏꯕ ꯂꯣꯏꯔꯦ ꯖꯒꯥꯁꯨ ꯆꯥꯎꯕꯅꯤꯅ ꯈꯣꯏ ꯁꯤꯁꯤꯅ ꯍꯥꯏ ꯅꯨꯡꯗꯥꯡ ꯆ
ꯃꯥꯏ
ꯑꯗꯨꯗꯤ ꯑꯁꯀꯥꯗꯒꯤ ꯃꯣꯏꯔꯥꯡꯒꯅꯨ ꯑꯁ ꯅꯨꯡꯉꯥꯏꯔꯗꯤ ꯂꯩꯣꯏꯔꯝꯗꯥꯏ ꯑꯗꯨ ꯍꯧꯔꯛꯄꯒꯤ ꯍꯧꯔꯛꯄꯒꯤ ꯂꯥꯏ ꯍꯔꯥꯎꯕꯒꯤ ꯍꯧꯔꯛꯄꯒꯤ ꯇꯥꯏꯃꯤꯗꯗꯤ ꯀꯩ ꯅꯨꯡꯉꯥꯏꯕ ꯑꯣꯏꯣꯏꯗꯦꯕ ꯀꯥꯏꯅ
ꯑꯥ
ꯍꯥꯏꯗꯤ ꯅꯨꯃꯤꯠ ꯅꯤꯐꯨꯅꯤꯒꯤ ꯊꯥ ꯑꯅꯤꯗꯥ ꯀꯩꯁꯨ ꯐꯔꯣꯏꯕ ꯍꯥꯏꯗꯤ ꯂꯣꯏꯔꯛ ꯂꯣꯏꯔꯛꯄꯒꯤ ꯅꯨꯃꯤꯠ ꯇꯥꯗꯦ ꯇꯥꯗꯦ ꯇꯥꯕ꯭ꯔꯣ ꯇꯥꯗ꯭ꯔꯣꯕꯣ ꯑꯣꯖ
ꯁꯤ ꯇꯥꯔꯦ ꯁꯤ ꯇꯥꯔꯦ
ꯑ ꯑꯩꯈꯣꯏꯗꯤ ꯃꯣꯏꯔꯥꯡꯒꯤꯗꯤ ꯑꯃꯨꯛ ꯍꯥꯏꯗꯤ ꯍꯧꯔꯛꯄꯩꯗꯤ ꯑꯃꯨꯛ ꯀꯥ ꯍꯦꯟꯅ ꯅꯨꯡꯉꯥꯏꯕ ꯑꯣꯏꯗꯦꯕ ꯎꯝ ꯂꯣꯏꯔꯝꯗꯥꯏꯒꯤ ꯅꯨꯃꯤꯠ ꯇꯔꯥꯅꯤꯊꯣꯏꯅꯤ ꯇꯔꯥꯃꯥꯊꯣꯏꯅꯤ ꯉꯥꯡꯔꯛꯄꯩ ꯇꯥꯏꯃꯤꯡꯁꯦ ꯎꯝ ꯅꯨꯃꯤꯠ ꯀꯌꯥꯅꯤ ꯇꯧꯒ ꯍꯥꯏꯖꯦ ꯊꯥ ꯑꯃ
ꯍꯣ ꯏꯃ
ꯍꯣ ꯏꯃ ꯊꯥ ꯑꯃ ꯇꯧꯕꯗꯨꯗ ꯅꯨꯃꯤꯠ ꯇꯔꯥꯅꯤꯊꯣꯏꯅꯤ ꯃꯨꯛꯇꯪꯒ ꯉꯥꯏꯔꯛꯑꯕ
ꯎꯝ
ꯑꯗꯨꯗꯩ ꯍꯧꯔꯅꯤ ꯂꯥꯏ ꯍꯔꯥꯎꯕꯗꯤ ꯅꯨꯡꯉꯥꯏꯕ
ꯎꯝ
ꯑꯗꯨꯅ ꯂꯥꯏ ꯍꯔꯥꯎꯕꯖꯤꯅ ꯑꯗꯨꯖꯨ ꯆꯤꯟꯗꯨꯅꯤꯀꯣ ꯄꯨꯡ ꯀꯌꯥꯐꯧꯛꯀ ꯁꯥꯏ ꯈꯪꯕ꯭ꯔꯥ ꯊꯦꯡ ꯉꯥ ꯊꯦꯡꯉꯕ ꯑꯥ ꯉꯜꯂꯕꯗ ꯄꯨꯡ ꯑꯥ ꯅꯨꯃꯤꯗꯥꯡ ꯑꯥ ꯕꯥ ꯅ ꯑꯍꯤꯡꯒꯤ ꯄꯨꯡ ꯕꯥꯔꯣ ꯑꯃ ꯑꯗꯨꯋꯥꯏꯃꯨꯛꯀ ꯁꯥꯏ
ꯑꯗꯨꯗꯤ ꯐꯖꯔꯦ
ꯐꯖꯔꯝꯃꯅꯤꯅꯦ ꯑ ꯍꯣꯏ ꯑꯗꯨꯗ ꯄꯩꯁꯥ ꯈ꯭ꯋꯥꯏ ꯇꯥꯕꯖꯤꯅ ꯑꯃꯨꯛ ꯍꯥꯏꯔꯒꯅ ꯍꯥꯏꯗꯤ ꯅꯨꯃꯤꯠꯇꯨꯒꯤ ꯁꯨꯝ ꯃꯌꯥꯝꯅ ꯑ ꯃꯌꯥꯝꯅ ꯂꯥꯏ ꯈꯨꯔꯨꯝꯕ ꯂꯥꯛꯄ ꯇꯥꯏꯃꯤꯡ ꯑꯗꯨꯗꯨꯒ ꯍꯧꯔꯛꯄ ꯇꯥꯏꯃꯤꯡꯖꯦ ꯍꯥꯏꯗꯤ ꯍꯧꯔꯛ ꯍꯧꯔꯛꯄꯗꯤ ꯖꯒꯣꯏ ꯍꯧꯔꯛꯄ ꯇꯥꯏꯃꯤꯡ ꯁꯨꯝ ꯃꯔꯛ ꯃꯌꯥꯏꯕꯒꯨꯝꯕꯁꯖꯦ ꯁꯤꯅ ꯍꯦꯟꯅ ꯄꯩꯁꯥ ꯇꯥꯥꯟꯕ ꯍꯦꯜꯂꯦꯕ ꯑꯀꯣꯟꯕꯩꯗꯤ ꯑꯃꯨꯛ ꯄꯩꯁꯥ ꯀꯥ ꯍꯦꯟꯅ ꯇꯥꯗꯦꯕ
ꯑ
ꯍꯥꯏꯗꯤ ꯑꯀꯣꯟꯕ ꯊꯦꯡꯉꯛꯑꯗꯤ ꯃꯤꯒꯩꯖꯤꯖꯨ ꯌꯨꯝꯗ ꯗꯨꯝ ꯍꯟꯅꯩꯗꯅ ꯑꯗꯨ ꯃꯤ ꯊꯦꯡꯉ ꯀꯥ ꯍꯦꯟꯅ ꯊꯦꯡꯉꯗꯤ ꯄꯩꯁꯥ ꯇꯥꯗꯦ ꯑꯗꯨꯗꯨꯒ
ꯑꯩꯈꯣꯏꯗꯣ ꯃꯤ ꯂꯝ ꯂꯝꯗꯩ ꯑ ꯌꯦꯡꯕ ꯊꯤ ꯂꯥꯛꯑꯝꯃꯤ
ꯎꯝ ꯂꯝ ꯂꯝꯗꯗꯩ ꯂꯥꯛꯑꯖꯨ ꯄꯥꯛ ꯁꯥꯕ ꯐꯪꯗꯦꯗ ꯃꯣꯏ ꯀꯩꯅꯣ ꯇꯧꯗ꯭ꯔꯗꯤ ꯍꯥꯟꯅꯒ ꯍꯥꯏꯅ ꯈꯣꯠꯅ ꯇꯧꯗ꯭ꯔꯗꯤꯀꯣ
ꯑ
ꯑꯗꯨ ꯀꯥꯏꯗꯒꯤ ꯎꯝ ꯎꯝ ꯃꯤ ꯂꯩꯀꯥꯏꯒꯤ ꯃꯧꯒꯤ ꯖꯒꯣꯏ ꯑꯃꯨꯛ ꯑꯗꯨꯗꯒꯤ ꯑꯅꯝꯕꯅ ꯀꯥꯏꯗꯩ ꯂꯩ ꯖꯒꯥꯖꯨ ꯆꯥꯎꯕꯅꯤꯅ ꯀꯩꯅꯣ ꯇꯧꯕꯅꯤꯅ ꯆꯥ ꯁꯥꯕꯗꯤ ꯃꯌꯥꯝ ꯂꯥꯛꯑꯦꯕ ꯍꯥꯏꯗꯤ ꯍꯥꯏꯗꯤ ꯁ꯭ꯋꯥꯏꯒꯗꯤ ꯁꯨꯃꯥꯏꯅꯀꯤꯒ ꯍꯥꯏꯔꯒ ꯃꯣꯏꯌꯥꯥꯡ ꯂꯩꯔꯛꯀꯤ ꯖꯒꯥ ꯈꯛ ꯈꯤꯇꯪ ꯁꯥꯕꯖꯦ ꯗꯤ ꯃꯣꯏꯔꯥꯡ ꯂꯩꯛꯇ ꯁ꯭ꯋꯥꯏ ꯑꯅꯛꯄ ꯖꯒꯥ ꯈꯔ ꯁꯥꯕꯁꯦ ꯑꯗꯨꯃꯥꯏꯅ ꯇꯧꯗꯕꯅꯤꯅ ꯑ ꯑꯗꯨ ꯃꯣꯏꯔꯥꯡꯗꯒꯤꯗꯤ ꯑꯃꯨꯛ ꯂꯝꯖꯦ ꯑꯗꯨꯝ ꯃꯣꯏꯔꯥꯡ ꯍꯥꯏꯖꯕ ꯋꯅꯦ ꯑꯁꯣꯝ ꯀꯨꯝꯕꯤ ꯃꯣꯏꯔꯥꯡ ꯈꯨꯟꯅꯧ ꯑꯗꯒꯤ ꯊꯥꯡꯒꯗꯩꯕꯨ ꯑꯣꯏꯔꯣ ꯑꯇꯩꯗꯕꯨ ꯑꯣꯏꯔꯣ ꯑꯗꯨꯝ ꯆ ꯑꯅꯝꯕ ꯂꯣꯏ ꯂꯥꯛꯑꯦꯕ ꯖꯒꯣꯏ ꯁꯥꯕꯁꯦ ꯎꯝ ꯑꯗꯨꯐꯧꯇ ꯉꯣ ꯃꯤ ꯐꯪꯅꯗ꯭ꯔꯤꯅꯤ ꯖꯒꯣꯏ ꯁꯥꯕ ꯀꯥꯏꯗꯩ ꯂꯥꯏ ꯐꯪꯉꯦ ꯇ꯭ꯔꯥꯏꯟꯄꯜꯂ ꯇ꯭ꯔꯥꯝꯄꯜꯂ ꯂꯩꯁꯤꯜꯂꯦ
ꯑꯗꯨꯅꯦ
ꯐꯖꯕꯗꯤ ꯑꯁ ꯑꯗꯨꯒ ꯑꯥ ꯂꯥꯏ ꯂꯝꯊꯣꯛꯄꯗꯨ ꯀꯩꯀꯥꯗꯨꯕꯨꯗꯤ ꯑꯗꯨꯒꯨꯝꯕꯗꯤ ꯐꯖꯩꯀꯣ ꯃꯤ ꯌꯥꯝꯃꯒ ꯑ ꯑꯗꯨꯃꯗꯤ ꯌꯦꯡꯕ ꯅꯨꯡꯉꯥꯏ ꯑꯗꯨꯕꯨꯗꯤ ꯃꯤ ꯌꯝꯃꯗꯤ ꯅꯨꯡꯉꯥꯔꯕꯣ ꯕ ꯑꯗꯨꯝ ꯂꯥꯏ ꯂꯝ ꯊꯣꯛꯄ ꯅꯨꯃꯤꯠꯁꯤ ꯑꯃꯗꯤ ꯃꯤ ꯑꯗꯨ ꯂꯥꯛꯅꯩ ꯂꯝ ꯐꯅ ꯂꯥꯛꯞꯄꯁꯨ ꯃꯊꯪ ꯇꯔꯛꯄꯗꯤ ꯅꯪ ꯆꯠꯠꯇꯒꯠꯄ
ꯑꯧꯔꯥ ꯃꯥꯏ ꯆꯥꯎꯋꯤ
ꯎ ꯚꯥꯏ ꯑꯗꯣ ꯃꯤꯅꯤꯠꯁꯦ ꯀꯨꯟ ꯊꯥꯖꯤꯜꯂꯑꯦ ꯊꯝꯅꯁꯦ ꯅꯪ ꯂꯣꯏꯁꯤꯟꯅꯕ ꯇꯧꯔꯣ
ꯅꯪ ꯂꯥꯏꯔꯥ ꯀꯣꯏ ꯃ ꯈꯣꯟꯅ ꯂꯥꯏꯔꯥ ꯀꯣꯏ ꯃ ꯈꯣꯟꯅ ꯅꯨꯡꯉꯥꯏꯣꯏꯕ ꯋꯥꯔꯤ ꯁꯥꯟꯅꯕꯁ ꯍꯌꯦꯡꯋꯥ ꯍꯌꯦꯡꯋꯥꯠ ꯗꯣ ꯍꯌꯦꯡ ꯍꯥꯄꯑꯦ ꯃꯊꯣꯏ ꯁꯦꯗꯣꯏ ꯁꯤꯦꯗꯣꯏ ꯐꯤꯔ ꯌꯥꯂꯣꯏ ꯃꯊꯣꯏ ꯌꯥꯂꯣꯏ ꯍꯥꯞꯄꯤꯔꯛꯒ ꯌꯥ ꯅꯠꯇ꯭ꯔꯥ ꯃꯥꯡꯃꯖꯤ ꯀꯂ ꯅꯃꯗꯤꯁ ꯋꯥꯂꯁ ꯦ ꯅꯪꯗꯤ ꯀꯟꯅꯃ ꯌꯕ ꯈꯨꯨꯟꯅꯅꯤ ꯁꯂ ꯀ ꯀꯨꯟꯅꯤꯊꯣꯏ ꯁꯨꯍꯦꯜꯂꯦ ꯁꯤꯔꯤ ꯀꯥꯏꯗ ꯃꯤꯅꯤꯠ ꯑꯃꯃꯝ ꯁꯨꯝ ꯁꯥꯡꯗꯣꯔꯛꯇꯜꯦ ꯃꯅꯤꯦ ꯇ ꯀꯑꯦ ꯀꯨꯃꯊꯣꯏꯁꯂꯒꯦꯔꯦꯕ
ꯍꯣꯏ ꯅꯪ ꯀꯜꯂꯛꯄꯗꯣ ꯌꯥꯔꯣꯏ ꯑꯩꯅ ꯀꯛꯇ꯭ꯔꯗꯤ
ꯍꯣꯏ ꯑꯩꯅ ꯀꯛꯄ ꯌꯥꯏ ꯑꯗꯨ ꯑꯩꯁꯨ ꯀꯛꯇ꯭ꯔꯤꯁꯤꯅꯦ ꯑꯩꯅ ꯀꯛ ꯌꯥꯔꯅꯤ ꯏꯟꯁꯥꯡꯅ ꯀꯛꯑꯅꯤ ꯌꯦꯡꯨꯡꯉꯣ
ꯑꯗꯨꯅꯦ ꯑꯩ ꯀꯜꯂꯛꯑꯒꯦ ꯑꯩ ꯀꯜꯂꯛꯒꯦ ꯑꯩꯈꯣꯏꯅ ꯃꯌꯦꯛ ꯁꯨꯕꯅꯤ ꯁꯨꯔꯕ
ꯑ ꯀꯣꯂꯤꯁ ꯀꯥꯅ ꯈꯟꯗ ꯕꯤꯠ ꯌꯥꯝ ꯌꯥꯎꯁꯤꯜꯂꯛꯇ꯭ꯔꯦ ꯗꯦꯠ ꯁꯚꯦꯟ ꯁꯚꯦꯟ ꯐꯥꯎꯗꯤ ꯀꯩꯅꯣ ꯇꯧꯔꯔꯣꯏ ꯑꯗꯕꯨ ꯀꯥꯔꯛꯑꯅꯤ ꯄ꯭ꯔꯦꯛꯇꯤꯀꯦꯜ ꯑꯦꯛꯖꯥꯝ ꯇꯧꯕꯒꯤ ꯀ ꯀ ꯨꯗꯅꯥꯏ ꯑ ꯍꯣꯏ ꯍꯦꯡ ꯇꯧꯔ ꯍꯦꯡ ꯇꯧꯔ ꯐꯖꯅ ꯍꯋꯥ ꯀ
ꯎꯝ
ꯇꯧ ꯀ ꯑꯣꯝ